ꯍꯜꯂꯣ
ꯍꯥ ꯍꯧꯖꯤꯛꯀꯤ ꯊꯛ ꯃꯇꯣ ꯃꯨꯠꯈ꯭ꯔꯦꯔꯣ꯫
ꯑꯥ ꯑꯗꯨ ꯀꯩꯅꯣ ꯇꯧꯋꯦ ꯅꯨꯡꯉꯥꯏꯔꯝꯃꯣꯏ ꯍꯥꯏꯕ ꯃꯩꯒꯤ ꯊꯕꯛꯅꯤꯅ ꯅꯨꯡꯉꯥꯏꯔꯝꯃꯣꯏ ꯍꯥꯏꯕ ꯫
ꯎꯝ
ꯍꯥꯏꯕꯗꯤ ꯃꯥꯗꯣ ꯋꯥꯈꯜ ꯃꯌꯥꯝ ꯈꯜꯂꯒ ꯁꯨꯝ ꯗꯤꯄ꯭ꯔꯦꯁꯟꯒꯨꯝꯕꯁꯨ ꯌꯥꯏ ꯍꯥꯏꯕꯗꯤ ꯌꯥ ꯄꯣꯠꯆꯩ ꯍꯥꯏꯁꯦ
ꯑꯁ ꯆꯥꯆꯥ ꯅꯠꯇꯦ ꯆꯤꯆꯦ ꯅꯪ ꯎꯗ ꯇꯧꯔꯤꯅꯦ ꯈꯪꯕ꯭ꯔꯥ ꯃꯥꯅꯅꯦ ꯂꯥꯛꯄꯁꯦ ꯃꯉꯣꯟ ꯃꯥꯒꯤ ꯃꯥꯏꯊꯣꯡꯗꯨꯗꯅꯦ ꯅꯨꯡꯉꯥꯏ ꯁꯨ ꯑꯝꯇꯁꯨ ꯎꯗꯦ ꯑꯗꯨꯗꯨꯒꯅꯦ ꯃꯥꯅꯅꯦ ꯍꯤꯗꯥꯛ ꯒꯨꯂꯤ ꯃꯌꯥꯝꯁꯦ ꯆꯦꯔꯪꯗ ꯌꯣꯝꯃꯒ ꯃꯃꯥꯅ ꯄꯥꯏꯔ ꯂꯥꯛꯇꯣꯏꯅꯦꯕ ꯈꯪꯉꯕ꯭ꯔꯥ ꯑꯗꯨꯒꯅꯦ ꯑꯁ ꯏꯆꯥꯁꯦ ꯅꯥꯔꯤꯕꯅꯦ ꯅꯥꯔꯤꯕꯅꯦ ꯑꯥ ꯑꯗꯨ ꯇꯧꯔꯤꯕꯅꯦ ꯍꯥꯏꯗꯤ ꯑꯃ ꯃꯤ ꯂꯩꯇꯕꯁꯤꯒꯤ ꯅꯨꯡꯉꯥꯏꯇꯕ ꯐꯣꯡꯗꯣꯛꯄꯗꯤ ꯂꯥꯏꯔꯗꯅ ꯑꯃ ꯃꯣꯏꯒꯤ ꯅꯥꯕꯁꯤ ꯑꯗꯨꯅ ꯍꯦꯟꯅ ꯂꯨꯕꯩ ꯇꯥꯛꯇ ꯑꯃ ꯂꯩꯗꯥꯏꯅꯦ ꯈꯪꯕ꯭ꯔꯥ ꯫ ꯑꯗꯨꯒ ꯑꯥ ꯃꯃꯥꯗꯣ ꯀꯌꯥꯝ ꯅꯣꯛꯅꯤꯡꯏꯤ ꯈꯪꯕ꯭ꯔꯥ ꯁꯣꯝ ꯅꯥꯀꯟꯗ ꯀꯔꯃ ꯇꯧꯕꯒꯤ ꯊꯕꯛ ꯒꯤ ꯌꯦꯡꯁꯤꯟꯕ ꯌꯥꯎꯕ ꯈꯣꯠꯄ ꯂꯥꯛꯑꯦ ꯑꯗꯨꯗꯨꯒ ꯆꯠꯈꯤꯕꯗ ꯀ꯭ꯋꯥ ꯀ꯭ꯋꯥ ꯊꯣꯡꯒꯥꯟꯗꯩ ꯀ꯭ꯋꯥ ꯁꯥꯠꯇꯣꯛꯒ ꯆꯥꯃꯤꯟꯅꯔ ꯕꯥꯏ ꯋꯥꯟ ꯑꯗꯨ ꯑꯗꯨ ꯗꯤ ꯃꯥꯏꯗꯨꯗꯤ ꯗꯤꯄ꯭ꯔꯦꯁꯟ ꯁꯨꯅ ꯅꯠꯇ꯭ꯔꯦꯕ ꯈꯪꯕ꯭ꯔꯥ ꯑꯗꯨꯗꯅꯦꯕ ꯑꯩꯈꯣꯏꯁꯦ ꯑꯩꯈꯣꯏ ꯌꯥꯝ ꯁꯥꯎꯅꯤꯡꯈ꯭ꯔꯤꯁꯦ
ꯃꯤꯅ ꯐꯥꯔ ꯐꯠꯇꯅꯤ ꯐꯠꯇ
ꯑꯝ
ꯃꯤꯁꯦ ꯃꯈꯟ ꯃꯈꯈꯟ ꯌꯥ
ꯑꯗꯨꯅꯦ ꯍꯥꯏꯁꯦ
ꯄꯦꯜꯂꯦ ꯊꯥꯖꯔꯨꯕ ꯌꯥꯕ ꯑꯃꯇ ꯂꯩꯇꯔꯦ ꯍꯧꯖꯤꯛ
ꯎꯝ ꯑꯣ ꯍꯧꯖꯤꯛꯁꯨ ꯀꯩꯝꯇ ꯈꯪꯗꯦ ꯃꯣꯏꯅꯁꯨ ꯍꯪꯉꯛꯇꯦ ꯑꯩꯈꯣꯏꯅꯁꯨ ꯍꯪꯗ꯭ꯔꯦ ꯑꯗꯣ ꯍꯟꯗꯛꯇꯤ ꯕꯣꯇꯔꯒꯤꯗꯣ ꯐꯣꯟ ꯇꯧꯔꯛꯑꯦ ꯑꯗꯨꯗꯨꯒ ꯑꯁꯣꯝ ꯅꯥꯀꯟꯗ ꯕꯣ ꯇꯔꯗ ꯍꯣꯝꯒꯦꯅ ꯇꯧꯔꯛꯑꯦꯕ ꯑꯗꯨꯒꯤ ꯚꯣꯇꯔꯒꯤ ꯑꯃ ꯂꯤꯁꯇꯣ ꯑꯗꯨ ꯄꯤꯌꯣꯅ ꯍꯥꯏꯔꯛꯑꯦ ꯑꯗꯨꯒꯤ ꯄꯤꯈꯤꯕꯅꯤ
ꯑꯁ ꯀꯥꯏꯗꯩꯅꯣꯗ ꯃꯣꯏ ꯍꯥꯏꯗꯤ ꯃꯥꯏ ꯍꯦꯔꯣꯁꯨ ꯂꯩꯇꯅꯤꯅ ꯇꯜꯂꯝꯃꯅꯤꯕ ꯃꯔꯣꯝꯗꯣ ꯋꯥꯔꯤꯕꯨꯕ꯫
ꯎꯝ ꯑꯗꯣ ꯐꯦꯔꯣꯗꯨꯣ ꯂꯩꯇ꯭ꯔꯁꯨ ꯃꯣꯏꯅ ꯑꯦ ꯃꯣꯏꯒꯤꯗ ꯍꯥꯏꯕ ꯑꯃ ꯗꯗꯥꯗꯨ ꯑꯗꯥꯅ ꯋꯥꯍꯩ ꯑꯃꯇ ꯐꯖꯅ ꯍꯥꯏꯔꯝ ꯇꯥꯔꯒꯗꯤ ꯃꯣꯏꯒꯤ ꯍꯤꯡꯒꯣꯟꯜꯗꯣ ꯂꯩꯇ꯭ꯔꯁꯨ ꯑꯩꯈꯣꯏ ꯕꯥꯅ ꯄꯤꯒꯦꯅ ꯈꯥꯛꯏꯕ ꯈꯪꯕ꯭ꯔꯥ ꯃꯣꯏ ꯃꯔꯝ ꯆꯠꯇꯨꯅ ꯁꯥꯎꯅꯤꯡꯕꯩ ꯋꯥꯅꯦꯕ
ꯍꯥꯏꯕꯗꯤ ꯀꯩꯅꯣ ꯇꯧꯋꯤꯗꯅ ꯃꯤꯑꯣꯏꯕ ꯍꯥꯏꯁꯦ ꯐꯅ ꯐꯠꯇꯔꯤꯁꯦ ꯏꯤꯟꯅꯥꯎ ꯍꯦꯜꯂꯛꯇꯅ ꯀꯣ
ꯎꯝ
ꯍ ꯈꯗ ꯍꯥ
ꯈꯪꯉꯤ ꯑꯩꯈꯣꯏ ꯀꯀꯥꯒꯤ ꯍꯥꯏꯔꯨꯔꯗꯤ ꯑꯃꯨꯛ ꯌꯥꯝ ꯅꯨꯡꯁꯤꯕꯗꯣ ꯄꯦꯟꯗꯕꯗꯣ ꯍꯪꯕ꯭ꯔꯥ
ꯑ ꯇꯣꯄꯅꯥꯛꯇꯔꯂ
ꯎꯝ
ꯍ ꯑꯗꯨꯗꯤ ꯀꯅꯥ ꯀꯅꯥ ꯆꯠꯂꯁꯤꯗꯩ ꯑꯩꯁꯦ
ꯑꯩꯈꯣꯏ ꯕꯥ ꯑꯗꯒꯤ ꯀꯀꯥ ꯍꯣꯏ ꯃꯌꯥꯝ ꯍꯣꯏ ꯆꯠꯂꯦ ꯑꯩꯈꯣꯏ ꯃꯥꯒ ꯈꯣꯏꯕꯣꯛꯀ ꯑꯩꯈꯣꯏ ꯕꯕꯣꯛ ꯍꯥꯏꯗꯤ ꯃꯃꯥꯏ ꯃꯄꯥꯡꯉ ꯏꯕꯣꯛ ꯇꯣ ꯑꯗꯨꯗꯨꯒ ꯑꯩꯈꯣꯏ ꯏꯕꯨꯡꯉꯣꯒ ꯑꯩꯈꯣꯏ ꯃꯔꯤꯈꯛ ꯂꯩꯍꯧꯋꯦ ꯑꯊꯩ ꯂꯣꯏ ꯆꯠꯂ ꯑꯩꯈꯣꯏ ꯃꯥ ꯃꯈꯣꯏ ꯀꯩ ꯀꯥꯊꯔꯒ
ꯑꯗꯣ ꯑꯍꯟꯅꯤꯅ ꯑꯃꯨꯛ ꯍꯨꯟꯗꯣꯛꯎ ꯌꯥꯗꯕꯩ ꯂꯩꯧꯔꯤꯁ ꯅꯠꯇ꯭ꯔꯥ
ꯎꯝ
ꯄ ꯗꯤ ꯑꯁꯤꯕ ꯊꯣꯛꯣꯔꯛꯄꯗꯤꯦꯛꯁꯇꯨ ꯄꯩꯁꯥꯒꯨꯝꯕꯁꯨ ꯋꯥꯡꯉꯝꯅꯤ
ꯎꯝ ꯑꯗꯨꯒꯤꯕꯨꯗꯤ ꯔꯦꯠꯇꯤ ꯌꯥꯝ ꯆꯥꯎꯋꯦꯕꯀꯣ ꯂꯝꯁꯨ ꯁꯥꯡꯅꯦꯦꯕ ꯃꯥꯅ ꯂꯩꯔꯨꯏꯗꯣ ꯕꯦꯡꯒ꯭ꯂꯣꯔꯗꯅꯦꯕ ꯍꯥꯏꯗꯤ ꯇꯤꯛꯀꯦꯠꯇꯒ ꯑꯗꯨꯝ ꯌꯥꯝꯃꯦꯗꯕꯅ ꯕꯦꯡꯒ꯭ꯂꯣꯔꯗ
ꯍꯣꯏ
ꯑꯗꯨꯒ ꯁꯤꯗꯩꯅ ꯗꯦꯜꯂꯤꯐꯧꯀ ꯗꯦꯜꯂꯤ ꯁꯤꯗꯩꯅ ꯕꯦꯡꯒ꯭ꯂꯣꯔꯐꯧꯇ ꯕꯦꯡꯒ꯭ꯂꯣꯔꯅ ꯁꯥꯡꯕꯒ ꯑꯗꯨꯝ ꯇꯧꯕꯅꯦꯕ ꯑ ꯑꯗ ꯐ꯭ꯂꯥꯏꯠꯀꯤ ꯐ꯭ꯂꯥꯏꯠꯁꯦ ꯄꯨꯕ ꯌꯥꯕ ꯌꯥꯗꯕ ꯐ꯭ꯂꯥꯏꯠꯁꯨ ꯂꯩꯌꯦ ꯑꯗꯨꯒ ꯑꯗꯨꯒꯤ ꯇꯧꯕ ꯃꯇꯝꯗ ꯁꯥꯔꯇꯤꯐꯤꯀꯦꯠ ꯀꯩ ꯀꯥꯁꯨ ꯌꯥꯝ ꯆꯪꯉꯦꯕ ꯇꯥꯟꯊꯣꯛꯄ ꯈꯣꯠꯄ ꯑꯗꯨꯒꯤꯁꯨ ꯂꯩꯔꯦ ꯑꯗꯨꯒꯤꯅꯤꯗ
ꯍꯧꯖꯤꯛ ꯐꯤꯔꯣ ꯌꯧꯔꯛꯇꯣꯔꯔꯕꯅꯦ
ꯔꯣꯏ ꯌꯧꯔꯛꯇꯣꯔꯦ
ꯃꯇꯝ
ꯑꯁ ꯃꯥ ꯈꯪꯗꯦ ꯑꯦꯛꯁꯤꯗꯦꯟ ꯇꯧꯕꯒꯤ ꯃꯤꯅ ꯑꯩꯈꯣꯏꯗ ꯑꯩꯈꯣꯏꯅ ꯚꯤꯗꯤꯑꯣ ꯊꯥꯕꯤꯔꯛꯑꯣ ꯍꯥꯏꯕꯗ ꯁꯥꯊꯤꯕꯒꯤꯅꯦ ꯚꯤꯗꯤꯑꯣꯖꯦ ꯊꯥꯔꯛꯎ ꯌꯥꯗ꯭ꯔꯤꯕ ꯃꯤꯅ
ꯀꯌꯥꯝꯊꯤꯅ ꯁꯣꯛꯑꯕ
ꯎꯝ ꯑꯗꯨꯝ ꯃꯥꯗꯤ ꯈꯨꯗꯛꯇ ꯑꯗꯨꯝ ꯂꯩꯇ꯭ꯔꯦ ꯍꯥꯏꯌꯦꯕ ꯍꯣꯁꯄꯤꯇꯥꯜ ꯄꯨꯈꯠꯄ ꯑꯗꯨ ꯑꯗꯥ ꯂꯥꯏ ꯈꯨꯗꯛꯇ ꯑꯗꯨꯝ ꯂꯩꯇ꯭ꯔꯦ ꯍꯥꯏ ꯃꯣꯏ ꯍꯥꯏꯋꯦꯗꯤ ꯑꯗꯨꯝ ꯀꯟꯅ ꯊꯧꯋꯤꯗꯅ ꯃꯄꯥꯟ ꯂꯝꯒꯤ
ꯍꯣꯏ ꯑꯗꯨꯃꯥꯏꯅ ꯇꯧꯋ ꯅꯨꯡꯉꯥꯏꯔꯝꯕ ꯍꯥꯏꯕꯗꯤ ꯃꯤꯁ ꯅꯥꯔ ꯈꯣꯠꯂꯒ ꯂꯩꯇꯃꯣꯏꯗꯤ ꯍꯥꯏꯌꯦꯕꯀꯣ ꯆꯚꯏꯅꯅꯨꯡ ꯃꯔꯤꯗꯅ
ꯎꯝ
ꯋꯥꯈꯟꯗ ꯐꯥꯖꯟꯅꯤꯡꯕ ꯉꯝꯗꯕꯗꯣ
ꯎꯝ
ꯍꯣꯏ
ꯁꯤꯕ ꯅꯥꯕ ꯍꯥꯏꯁꯦ ꯑꯁ ꯈꯪꯗꯦꯅꯦ ꯀꯩ
ꯑꯁ ꯑꯩꯈꯣꯏꯕꯥ ꯑꯩꯈꯣꯏꯕ ꯌꯦꯡꯕꯗꯁꯨ ꯑꯈꯪꯗꯦ ꯑꯩꯈꯣꯏꯕꯥꯁꯨ ꯌꯥꯝ ꯅꯨꯡꯉꯥꯏꯇꯅ ꯑꯗꯨꯅ ꯑꯩꯈꯣꯏꯕꯥ ꯍꯥꯏꯗꯤ ꯃꯥꯗꯤ ꯃꯅꯥꯎꯄꯥ ꯑꯣꯏꯕꯤꯔꯥ ꯀꯩꯅꯣ ꯈꯪꯗꯦ ꯑꯩꯈꯣꯏ ꯕꯥꯒꯤ ꯁꯛꯇꯝꯗ ꯑꯩꯅ ꯑꯣꯏꯅ ꯌꯦꯡꯕꯗ ꯅꯨꯡꯉꯥꯏꯇꯦ
ꯀꯅꯥꯅꯕꯨꯣ ꯑꯦ ꯅꯣꯏ ꯅꯨꯡꯁꯤꯖꯒꯦ ꯅꯣꯏꯁꯨ ꯅꯣꯏ ꯅꯅꯥꯎꯄꯥꯗ ꯍꯧꯖꯤꯛ ꯍꯧꯃꯤꯟ ꯀꯥꯃꯤꯟꯅꯔꯛꯏꯁꯤꯒꯤ ꯇꯣꯉꯥꯟꯕ ꯄꯥꯏꯞꯁ ꯑꯃ ꯂꯩꯇ꯭ꯔꯥ
ꯎꯝ ꯑꯗꯨꯔꯣ ꯈꯪꯗꯦ ꯑꯁ ꯃꯥꯗꯣ ꯑꯃ ꯃꯥꯅ ꯁꯤꯗꯒꯤ ꯄꯥꯎ ꯇꯥꯔꯒ ꯅꯣꯡꯉꯥꯟꯕꯗ ꯆꯠꯈꯤꯕꯁꯦ ꯑꯃ ꯍꯜꯂꯛꯄ ꯐꯥꯎꯗꯅ ꯌꯨꯝꯁꯤꯗ ꯍꯜꯂꯛꯄꯐꯥꯎꯗ ꯑꯩꯈꯣꯏ ꯀꯥ ꯍꯣꯏ ꯃꯊꯡꯗ ꯑꯩꯈꯣꯏꯕꯥꯅ ꯆꯥꯎ ꯌꯥꯗꯦꯌꯦ ꯆꯥꯛꯁꯨ ꯆꯥꯗꯦꯌꯦ ꯑꯗꯨꯒ ꯑꯥ ꯏꯁꯤꯡꯒ ꯑꯗꯒꯤ ꯕ꯭ꯔꯤꯇꯥꯅꯤꯌꯥ ꯀꯦꯛꯀꯨꯝꯕ ꯑꯗꯨꯃꯥꯏꯅ ꯆꯥꯔꯒ ꯇꯧꯔ ꯇꯣꯛꯑꯦ ꯃꯥ ꯆꯥꯎ ꯌꯥꯗꯦꯌꯦ ꯑꯩꯈꯣꯏꯕꯥꯒ ꯅꯨꯡꯉꯥꯏꯇꯅ ꯈꯪꯗꯦ ꯃꯥꯏ ꯁꯛꯇꯝꯗꯨ ꯎꯔ ꯑꯩ ꯅꯣꯏ ꯅꯨꯡꯉꯥꯏꯇꯕꯗꯣ ꯃꯥꯏ ꯄꯣꯛꯁꯦ
ꯑꯦ ꯏꯃꯥ ꯏꯄꯥꯅ ꯈꯤꯇꯪ ꯃꯃꯤꯠꯇꯒꯤ ꯃꯄꯤ ꯑꯃ ꯇꯥꯔꯛꯄꯗ ꯑꯩꯈꯣꯏꯁꯨ ꯀꯞꯄꯤꯗꯣꯏꯗꯤ
ꯎꯝ
ꯀꯠꯇ꯭ꯔꯅꯦ
ꯍꯣꯏ
ꯇꯣꯄ ꯅꯠꯇ
ꯎꯝ
ꯄꯨꯟꯅ ꯍꯦꯛ ꯅꯨꯡꯉꯥꯏꯇꯝꯅꯦ ꯅꯨꯡꯉꯥꯏꯇꯦ ꯅꯨꯡꯉꯥꯏꯇꯦ ꯍꯥꯏꯖꯦ ꯏꯕꯦꯝꯃ ꯂꯣꯏꯔꯦ
ꯎꯝ
ꯑꯉꯥꯡ ꯑꯣꯏꯔꯤꯉꯩꯗ ꯍꯥꯏꯔꯝꯗ꯭ꯔ ꯑꯁ ꯏꯃꯥ ꯂꯩꯇ꯭ꯔꯗꯤ ꯑꯩ ꯍꯤꯡꯗꯧ ꯃꯥꯟꯗꯦ ꯀ ꯍꯥꯏꯖꯦ
ꯎꯝ
ꯃꯇꯨꯡ ꯏꯟꯅ ꯆꯠꯄ ꯀꯩꯁꯨ ꯉꯝꯗꯕꯅꯦ
ꯍꯣꯏ
ꯍꯥꯏꯗꯤ ꯄꯨꯟꯁꯤꯒꯤ ꯈꯣꯡꯆꯠꯀꯤ ꯇꯥꯏꯞꯇ ꯑꯃ ꯂꯦꯁꯟ ꯂꯔꯟ ꯇꯧꯕꯗꯨ ꯈꯪꯕ꯭ꯔ
ꯎꯝ
ꯑꯗꯨꯃꯥꯏꯅ ꯇꯧꯔꯒ ꯑꯩꯈꯣꯏꯁꯨ ꯉꯥꯏꯔꯦ ꯂꯩꯇꯕ ꯃꯇꯝꯗ ꯑꯁ ꯏꯃꯥꯡꯗ ꯊꯣꯛꯈꯤꯕ ꯉꯥꯛꯇꯅꯤ ꯋꯥꯔꯤꯕꯣꯕ ꯑꯣ ꯍꯧꯖꯤꯛꯇꯤꯅꯦ ꯑꯗꯩ ꯑꯩꯁ ꯍꯥꯏꯔꯝꯃꯤ ꯄꯨꯛꯅꯤꯡꯁꯦ ꯐꯥꯖꯤꯟꯕ ꯉꯝꯃꯛꯇꯔꯦ ꯍꯥꯏꯕꯅꯤ ꯃꯦꯆꯕ ꯃꯇꯨꯡꯏꯟꯅ ꯑꯗꯨ ꯉꯝꯃꯝꯗꯦ ꯍꯥꯏꯕ ꯄꯦꯟꯗꯕ ꯑꯃ ꯇꯧꯔꯛꯄ꯭ꯔꯥ ꯑꯗꯨꯝ ꯋꯈꯟꯗ ꯄꯪꯗꯟ ꯈꯟꯖꯤꯟꯕꯗꫭ ꯃꯇꯝ ꯑꯗꯨꯝ ꯉꯝꯃꯛꯄꯅꯦ ꯍꯥꯏꯗꯤ ꯇꯧꯕꯕ ꯇꯥꯏꯕꯪꯒꯤ ꯑꯣꯏ ꯃꯥꯜꯂꯦ ꯀꯥꯏꯅ ꯈꯜꯂꯛꯄꯗꯣ
ꯎꯨꯝ
ꯀꯩꯅꯣꯗꯨ ꯆꯦ ꯐꯣꯟꯗꯣ ꯈꯤꯇꯪ ꯅꯛꯁꯜꯂꯨꯅꯦ
ꯎꯨꯝ
ꯇꯥꯟꯊꯥ ꯑꯥ ꯇꯥꯔꯦ ꯅꯈꫭꯟꯗꫭ ꯁꯨꯝ ꯇꯥꯞꯊꯥꯒꯤꯕꯩ ꯇꯋꯥꯞꯇꯥ ꯊꯧꯋꯤ
ꯑꯩꯅ ꯁꯥꯎꯟꯗꯣ ꯈꯔ ꯂꯩꯊꯕ
ꯑꯣ
ꯑ ꯑꯣꯏꯕꯅꯤ ꯑꯣꯏꯕꯅꯤ
ꯑꫭ
ꯅꫭꯏꯄꯨ ꯅꯠꯇꯔꫭ ꯁ꯭ꯔꯀ꯭ꯔꯥꯖꯦ
ꯑꯩꯔꯣ
ꯅꫭꯏ ꯑꯕꯨꯡꯉꫭ
ꯑꯕꯨꯡꯉꯣ ꯑꯥꯎ ꯑꯩꯈꯣꯏ ꯑꯕꯨꯡꯉꫭ ꯇꯨꯋꯦꯜꯐ ꯂꫭꯏꯔꯦ ꯒ꯭ꯔꯦꯖꯨꯑꯦꯁꯟ ꯇꯧꯔꯦ
ꯀꯗꯥꯥꯏꯗ
ꯒ꯭ꯔꯦꯖꯨꯁꯟ ꯑꯣ ꯗꯤ ꯑꯦꯝꯗ
ꯑꯗꯨꯗꯤꯗꯨ ꯅꯨꯄꯤꯁꯨ ꯅꫭꯏꯁꯨ ꯅꯪꯅ ꯅꯊꯠꯗꯅꯤꯅꯦ
ꯑꯥ
ꯑꯗꯨ ꯅꯨꯄꯤ ꯃꯁꯟ ꯑꯣꯏꯕꯗꯨ ꯅꯨꯡꯗꯤ ꯅꯨꯡꯉꯥꯏꯇꯕꯅꯤ
ꯅꯨꯡꯉꯥꯏꯇꯦ ꯑꯗꯨꯏꯁꯨ ꯃꯊꯟ ꯇ ꯑꯩꯈꯣꯏꯒꯤ ꯄꯨꯄꯨꯒꯤ ꯃꯅꯥꯎꯄꯥꯒꯤ ꯃꯁꯨꯁꯤꯡ ꯂꯩꯗꯅ
ꯎꯝ
ꯍꯤꯡꯒꫭꯜ ꯅꯨꯡꯗꯅꯦ ꯅꯨꯄꯥ ꯉꯥꯛꯇ ꯅꯨꯄꯤ ꯑꯉꯥꯡ ꯑꯃꯒ ꯂꯩꯔꯤ ꯑꯩꯈꯣꯏ ꯑꯅꯤ ꯈꯛꯇꯪ ꯑꯣꯏꯗꯣꯏꯕ ꯑꯗꯨꯗꯨꯅ ꯑꯃ ꯆꯍꯤꯗꯣ ꯒꯦꯞꯁꯨ ꯂꯩꯔꯦ ꯅꯨꯄꯤꯁꯨ ꯌꯥꯝꯗ꯭ꯔꯦ ꯑꯗꯨꯅ ꯈꯨꯅꯨꯡꯉꯥꯏꯇꯥ ꯑꯃ
ꯑꯗ ꯁꯤꯁꯤꯅꯦ ꯑꯈꯪꯕ ꯃꯤꯅꯗꯤ ꯈꯪꯕꯅꯦꯕ ꯃꯇꯝ‌ ꯂꯩꯕꯌꯥꯝ ꯀꯩꯅꯣꯝ ꯀꯩꯅꯣꯝꯃ ꯍꯥꯏꯗꯣꯛꯅꯤꯡꯕ ꯃꯇꯝꯗꯅꯦ
ꯎꯨꯝ
ꯅꯨꯉꯥꯏꯇꯕꯅꯦ ꯍꯥꯏꯕ ꯌꯥꯝꯅ ꯋꯥꯔꯤ ꯁꯥꯐꯝ ꯂꯩꯇ ꯈꯪꯕ꯭ꯔꯥ
ꯑꯥꯎ
ꯑꯤꯃꯥꯅꯕꯤꯅ ꯐꯅ ꯇꯧꯔꯦ ꯍꯥꯏꯔꯤꯁꯦ ꯀꯩꯁꯨꯌꯥꯄꯣꯠꯇꯦ
ꯌꯥꯔꯄꯣꯠꯇꯤ ꯑꯗꯨꯝ ꯏꯆꯤꯟ ꯏꯅꯥꯎ ꯍꯥꯏꯕꯁꯤꯗ ꯑꯗꯨꯝ ꯈꯦꯠꯅꯔꯛꯏꯗꯅ
ꯃꯥꯅꯦ ꯃꯥꯡ ꯃꯇꯨꯡꯒꯤ ꯃꯅꯨꯡ ꯃꯄꯥꯟꯒꯤ ꯋꯥꯔꯤ ꯍꯥꯏꯕ ꯑꯃ ꯂꯩꯌꯦꯕ
ꯎꯨꯝ
ꯑꯗꯨꯅ ꯑꯗꯨꯝ ꯑꯩꯁꯨ ꯏꯊꯟꯗꯕꯁꯨ ꯅꯨꯡꯉꯥꯏꯇꯦ ꯑꯗꯩ ꯍꯧꯖꯤꯛ ꯍꯥꯏꯔꯤꯕ ꯏꯃꯥ ꯏꯄꯥꯖ ꯃꯇꯝ ꯈꯔ ꯂꯩꯔꯒꯥ ꯁꯤꯒꯤꯅꯤ
ꯑꯗꯣ ꯏꯃꯥ ꯏꯄꯥꯗ ꯁꯥꯕ ꯋꯥꯔꯤꯒ ꯏꯆꯤꯜ ꯏꯅꯥꯎ ꯁꯥꯕ ꯋꯥꯔꯤꯒꯁꯨ ꯈꯦꯠꯅꯩꯗꯅ
ꯑꯗꯨꯅꯦ
ꯎꯨꯝ
ꯑꯗꯨꯅ ꯁꯨꯝ ꯃꯇꯝ ꯃꯇꯝꯒꯤꯀꯣ
ꯎꯨꯝ
ꯑꯗ ꯀꯩꯅꯣꯁꯨ ꯂꯥꯛꯑꯒ ꯅꯣꯏꯁꯨ ꯑꯣꯏꯕꯅꯦ ꯍꯥꯏꯕ ꯍꯥꯏꯕꯗꯤ ꯃꯣꯏꯅ ꯈꯪꯕ ꯋꯥꯈꯜꯗꯒ ꯍꯥꯏꯁꯦ ꯑꯩꯈꯣꯏ ꯈꯪ ꯋꯥꯈꯪꯒ ꯃꯥꯟꯅꯗꯦꯗꯅ ꯍꯣꯏ ꯍ ꯍꯥꯏꯖꯥꯛ
ꯈꯪ
ꯃꯣꯏꯅ ꯀꯩꯅꯣꯝꯇ ꯂꯩꯉꯤ
ꯎꯝ
ꯑꯩꯈꯣꯏꯅ ꯀꯩꯅꯣꯝꯇ ꯑꯣꯏꯔꯅꯦꯕ ꯍꯥꯏꯁꯦ ꯂꯩꯅꯤꯡꯉꯁꯦ ꯖꯦꯅꯔꯦꯁꯟꯅꯦꯦ ꯍꯥꯏꯕ ꯑꯗꯨꯅ ꯀꯩꯅꯣ ꯇꯧꯕꯅꯦ
ꯆꯥꯛ ꯆꯥꯔꯔꯣꯏꯗꯣ ꯇꯟ ꯆꯥꯔ ꯇꯣꯛꯑꯗꯣꯏꯔꯥ
ꯇꯟ ꯃꯔꯤ ꯆꯥꯈ꯭ꯔꯦ ꯆꯥ ꯆꯥꯔꯣꯏꯅꯁꯨ ꯈꯥꯏꯅꯩ
ꯎ
ꯃꯥ ꯌꯥꯏ ꯍꯣꯏꯣꯏ
ꯎꯝ
ꯈꯖꯤꯛ ꯈꯔ ꯈꯤꯇꯪꯅ ꯊꯤꯔꯦ ꯆꯥꯎꯥꯎꯋꯖꯥꯔꯦ
ꯁꯥꯅ ꯇꯧꯖꯔꯕꯅꯤꯅ
ꯑꯁ ꯉꯔꯥꯡ ꯄꯥꯏꯔꯦꯟ ꯊꯣꯡꯅꯦꯦꯕꯀꯣ ꯑꯩꯈꯣꯏꯒꯤ
ꯑꯥ
ꯃꯦꯟ ꯊꯣꯡꯕ ꯇꯦꯡꯀꯣꯠ ꯑꯃ ꯈꯥꯛꯄ ꯑꯗꯨꯒ ꯑꯗꯨꯝ ꯆꯥꯕꯩ ꯋꯥꯅꯤꯅ ꯍꯥꯏꯗꯤ ꯃꯥꯏꯔꯦꯟꯗꯨꯣ ꯂꯩꯔꯕꯅꯤꯅ ꯇꯟꯗꯣ ꯍꯧꯕ꯭ꯔꯣ ꯇꯟꯁꯤꯦꯗꯅ
ꯎꯝ
ꯍꯥꯏꯗꯤ ꯏꯁꯥꯒꯤ ꯍꯥꯏꯔꯔꯕꯒꯗ ꯍꯣꯇꯦꯜꯒꯨꯝꯕ ꯍꯥꯡꯉꯒ ꯇꯧꯒꯗꯕꯅꯤ ꯏꯟꯇꯔꯦꯁ ꯑꯃ ꯑꯣꯏꯖꯕꯗꯣ ꯃꯥ ꯀꯩꯅꯣ ꯍꯅꯨꯡꯗ ꯅꯝꯕꯣꯜ ꯅꯝꯕꯣꯜꯔ ꯑꯣꯀꯦ ꯅ ꯍꯥꯒꯜ ꯂꯩ ꯂꯣꯁꯤ
ꯎꯝ
ꯎ ꯭ꯔꯗꯔꯁꯤ ꯎꯁꯤꯗ
ꯑꯥ ꯎꯔꯦ ꯆꯤꯜꯍꯥꯎꯒꯤꯗꯨ ꯅꯠꯇ꯭ꯔꯣ
ꯑ ꯂꯥꯎꯕꯗꯔ
ꯎꯝ
ꯑꯁ ꯍꯥꯐꯇ ꯂꯨꯄꯥ ꯂꯤꯁꯤꯡ ꯑꯃ ꯆꯥꯝꯃꯉꯥꯅꯦꯕ ꯍꯥꯐꯇꯨꯗ ꯑꯗꯨ ꯐꯨꯜꯗꯣ ꯂꯤꯁꯤꯡ ꯑꯍꯨꯝꯅꯤ ꯇꯥꯡꯃꯟꯈ꯭ꯔꯦ ꯀꯟꯇ ꯄꯨꯁꯤ ꯐꯨꯔꯠꯅ ꯑꯣꯔ ꯁꯤ ꯐꯨꯗ ꯁꯤ ꯐꯨꯗꯅꯦ ꯍꯥꯏꯅꯑꯦ ꯅꯣꯏꯕ
ꯑ
ꯁꯤ ꯐꯨꯠꯇꯗꯤ ꯇꯥꯡꯉ ꯇꯥꯡꯉꯤ ꯅꯠꯇ꯭ꯔꯥ
ꯎꯝ
ꯈꯨꯠꯅꯦ ꯍꯥꯏꯔꯕꯅꯤꯅ ꯇꯥꯡꯉꯤꯕꯅꯦꯕ ꯃꯤꯁꯨ
ꯑꯗꯨꯝ ꯀꯩ ꯍꯥꯏꯅꯤ ꯈꯪꯗꯦ ꯃꯤ ꯃꯣꯏꯗꯣ ꯑꯃ ꯁꯔꯁ ꯇꯧꯕ ꯃꯑꯣꯡꯒꯗꯣ ꯃꯄꯥꯟ ꯂꯝꯒꯤ ꯇꯥꯏꯞꯇ ꯈꯔ ꯇꯧꯁꯟꯅꯔꯒ ꯑꯗꯨꯝ ꯇꯥꯡꯖꯟꯕꯤꯅꯦꯕ
ꯃꯄꯥꯟꯒꯤ ꯑꯦ ꯃꯄꯥꯟꯒꯤ ꯄꯥꯏꯔꯁ ꯂꯩꯕꯩꯅꯤ ꯀꯩꯅꯣ
ꯎꯝ
ꯅꯠꯇ꯭ꯔꯥ
ꯃꯥꯅꯦꯕ ꯍꯥꯏꯗꯤ ꯃꯥꯏ ꯄ ꯀ ꯄꯣꯠ ꯆꯩꯗꯣ ꯍꯥꯏꯗꯤ ꯄꯣꯠ ꯅꯠꯇꯕ ꯎ ꯀꯩ ꯍꯥꯏꯅꯤ ꯀꯦꯄꯥꯁꯤꯇꯤ ꯀꯩꯁꯨ ꯌꯥꯝ ꯌꯥꯝꯉꯨꯕꯒꯤ ꯅꯠꯇꯦ ꯍꯥꯏꯕ
ꯌꯥ ꯍꯔꯨꯝꯃꯣ ꯊꯨꯗ ꯀ ꯉꯇ
ꯑꯗꯨꯅꯦ ꯑꯣꯛꯇꯣꯄꯁꯀ ꯃꯆꯥ ꯈꯔꯒ ꯀ꯭ꯔꯦꯞ ꯑꯆꯧꯕ ꯑꯃ ꯍꯥꯞꯆꯤꯜꯂꯅꯤ
ꯑ ꯍꯣ ꯍꯣꯏ ꯑꯣꯛꯇꯣꯕ ꯃꯆꯥ ꯑꯃꯅꯤꯅꯤ ꯀꯦꯠ ꯑꯗꯨ ꯀꯦꯠꯇꯤ ꯑꯃꯝꯇꯪ ꯍꯥꯞꯄ ꯃꯥꯜꯂꯦ ꯑꯆꯧꯕ ꯑꯃꯇꯪ ꯍꯥꯞꯄ ꯃꯥꯂ
ꯎꯝ ꯎꯝ
ꯑꯗꯨꯗꯣ ꯑꯩꯗꯤ ꯆꯥꯕꯁꯨ ꯍꯥꯏ ꯃꯥꯟꯗꯦ ꯍꯥꯏꯕ ꯍꯥꯏꯗꯤ ꯆꯥꯔꯁꯨ ꯍꯥꯏꯕꯗꯤ ꯍ ꯍꯣꯗꯕꯑꯣ ꯑꯊꯅꯦ ꯕꯖ ꯊꯗꯣꯏ
ꯎꯝ ꯎꯝ ꯑꯗꯩ ꯀꯔꯝꯕ ꯖꯒꯥꯅꯣ ꯆꯥꯗꯧꯁꯦ ꯈꯪꯗꯕꯅꯣ
ꯑꯗꯨ ꯈꯪꯗꯅꯣ ꯇꯟꯅꯤ ꯍꯥꯏꯕ ꯑꯩꯗꯤ ꯗ ꯑꯠꯇ
ꯃꯥ ꯃꯥꯥꯏ